ꯇꯔꯕ ꯑꯆꯥ ꯇꯔꯦ ꯇꯔꯦ
ꯎ ꯀꯩ ꯋꯥꯔꯤ ꯐꯖꯅ ꯁꯥꯕꯤꯔꯒ
ꯍꯣꯏꯅꯦ ꯀꯗꯥꯏ ꯀꯗꯥꯏꯗꯅꯣ ꯍꯧꯖꯤꯛ ꯌꯧ ꯀꯈ꯭ꯔꯕꯗꯣ ꯀꯥꯎꯕ ꯀꯥꯎꯈ꯭ꯔꯦ ꯁꯤ ꯁꯤꯦꯔꯤꯌꯁ ꯑꯣꯏꯕ ꯁꯥꯔꯛꯑꯒꯦ
ꯀꯕ
ꯁꯤꯦꯔꯤꯌꯁ ꯑꯣꯏꯕ ꯁꯥꯔꯛꯑꯒꯦ ꯍꯧꯖꯤꯛꯇꯤ
ꯁꯔꯛꯑꯣ ꯁꯔꯛꯑꯣ
ꯑꯆꯥ ꯑꯗꯣ ꯈ꯭ꯋꯥꯏꯗꯒꯤ ꯍꯧꯖꯤꯛꯁꯦ ꯎꯝ
ꯍꯥꯏ ꯌꯥꯝ ꯁꯤꯦꯔꯤꯁ ꯑꯣꯏꯃꯟꯗꯅ ꯑꯩ ꯁꯤꯦꯔꯤꯌꯁ ꯑꯣꯏꯃꯟꯗꯅ ꯑꯩ ꯀꯞꯄ ꯌꯥꯎꯅꯤꯀꯣ
ꯑ ꯀꯞꯍꯜꯂꯒ ꯑꯃꯨꯛ ꯅꯣꯛꯍꯟꯒꯗꯧꯕꯅꯤꯅꯦ ꯑꯩꯈꯣꯏꯁꯦ ꯉꯝꯕ ꯆꯥꯡꯗꯣ ꯑꯗꯣ
ꯌꯦꯡꯕ ꯇꯥꯔꯦꯗꯅ
ꯎ ꯑꯁ ꯍꯥꯏ ꯍꯧꯖꯤꯛꯀꯥꯟꯁꯦ ꯀꯩꯀꯩ ꯇꯧꯔꯤꯕ
ꯑꯩꯔꯣ ꯑꯩ ꯀꯔꯤꯁꯨ ꯇꯧꯗꯦ ꯌꯨꯝꯗ ꯁꯨꯝ ꯂꯩꯌꯦ
ꯑꯁꯁ ꯌꯨꯝꯗ ꯄꯣꯊꯥꯔꯤ ꯍꯥꯏꯈꯤꯕꯗꯨꯅꯤꯅꯦ ꯑꯗꯨꯣ ꯀꯌꯥꯝ ꯀꯨꯏꯅ ꯄꯨꯊꯥꯒꯦ ꯇꯧꯒꯦ
ꯑꯗꯨꯝ ꯂꯩꯈꯤꯅꯤꯗ ꯄꯣꯊꯥꯕ ꯅꯠꯇꯦꯍꯦ ꯑꯗꯨꯝ ꯌꯨꯝꯗ ꯀꯩ ꯍꯥꯏꯁꯤꯔꯥ ꯏꯃꯥꯗꯨ ꯃꯊꯟꯇ ꯂꯩꯕ ꯑꯗꯨꯒꯤ ꯏꯃꯥꯒꯤ ꯃꯅꯥꯛꯇ ꯂꯩꯕꯅꯤꯗ
ꯑꯆꯥ ꯅꯪꯅ ꯑꯗꯨꯝ ꯌꯦꯡꯁꯤꯜꯂꯒ ꯂꯩꯔꯦ ꯑꯗꯣ ꯀꯌꯥꯃꯨꯛ ꯑꯍꯟ ꯑꯣꯏꯈ꯭ꯔꯕꯣ ꯌꯥꯝ ꯑꯣꯏꯈ꯭ꯔꯕ꯭ꯔꯣ
ꯌꯥꯝ ꯅꯠꯇꯦ ꯑꯗꯨꯝ ꯌꯥꯝ ꯑꯍꯜ ꯑꯣꯏꯕꯗ ꯅꯠꯇꯦ ꯑꯩꯈꯣꯏ ꯀꯩ ꯍꯥꯏꯁꯔꯦ ꯏꯆꯤꯟ ꯏꯅꯥꯎ ꯑꯗꯨꯝ ꯃꯄꯥꯟꯗ ꯈꯛꯇꯪ ꯃꯄꯥꯟ ꯃꯄꯥꯟꯗ ꯍꯥꯏꯕꯗꯤ ꯌꯨꯝꯒꯤ ꯃꯄꯥꯟꯗ ꯍꯥꯏꯕꯀꯣ ꯑꯗꯨꯒꯤ ꯃꯊꯟꯗ ꯂꯩꯕꯗꯨꯣ ꯆꯍꯤ ꯀꯨꯏꯈ꯭ꯔꯕꯅꯦꯕ ꯍꯟꯗꯛ ꯑꯩꯅ ꯂꯥꯛꯄ ꯑꯩꯒꯤꯅ ꯑꯩꯒꯤ ꯊꯕꯛꯅ ꯈꯔ ꯀꯔꯤ ꯍꯥꯏꯁꯤꯔꯥ ꯀꯣꯝꯕ ꯍꯥꯏꯁꯤꯔꯥ ꯀꯔꯤ ꯍꯥꯏꯁꯤꯔꯥ
ꯎꯝ ꯍꯝ ꯍꯝ ꯑꯗꯣ ꯎ
ꯑꯗꯨ ꯀꯩꯗꯧꯔꯒꯦ ꯑꯩꯕꯨꯣ ꯑꯩꯗꯤꯨꯝ ꯌꯨꯝ ꯁꯪꯕꯒꯤ ꯀ ꯌꯨꯝ ꯊꯪꯕ ꯍꯥꯏꯕ ꯇꯥꯔꯦꯗ ꯌꯨꯝ
ꯊꯁꯦ
ꯑꯗꯨꯅꯤꯗ
ꯑ ꯅꯪ ꯆꯍꯤꯁꯦ ꯀꯌꯥꯃꯨꯛ ꯑꯣꯏꯔꯦ ꯍꯧꯖꯤꯛꯁꯦ ꯆꯍꯤ ꯀꯌꯥꯃ ꯑꯣꯏꯔꯦ ꯆꯍꯤꯗꯤ ꯀꯌꯥꯒꯨꯝꯕ ꯑꯣꯏꯔꯦ ꯑꯅꯤ ꯑꯅꯤ ꯊꯨꯞꯄꯒ ꯍꯥꯏꯔꯨꯅꯦ ꯍ
ꯅꯪꯉꯣꯟꯗꯒꯤ ꯅꯪꯉꯣꯟꯗꯒꯤ ꯆꯍꯤ ꯑꯍꯨꯝ ꯃꯔꯤꯒꯨꯝꯕ ꯍꯦꯂꯝꯒꯅꯤ
ꯑꯩꯉꯣꯟꯗꯤ ꯑꯍꯨꯝ ꯃꯔꯤꯒꯨꯝꯕꯀꯣ ꯑ ꯑꯗꯨꯗꯤ ꯑꯩꯒꯤꯗꯤ ꯀꯌꯥꯅꯣ
ꯑꯁ ꯈꯪꯗꯦ ꯑꯩꯗꯤ ꯈꯪꯗꯦ ꯑꯗꯣ ꯑꯩꯅ ꯈꯟꯕꯗ ꯍꯥꯏꯕꯅꯦꯩ ꯑꯩꯅ ꯈꯟꯕꯗ ꯍꯥꯏꯕꯅꯦ ꯀ ꯅꯥꯡꯂꯣ
ꯋꯥ ꯉꯥꯡꯕꯒꯤ ꯏꯁꯇꯥꯏꯜꯒꯨꯝꯕ ꯁꯤꯁ ꯈꯔ ꯂꯩꯗꯅ ꯁꯤꯁꯦ ꯑꯉꯥꯡꯁꯦ ꯃꯥꯁꯦ ꯀꯒꯨꯝꯕ ꯑꯣꯏꯔꯝꯒꯗꯧ ꯃꯥꯜꯂꯤꯁꯤ ꯀꯥꯏꯅ
ꯅꯪꯒꯤꯁꯦ ꯆꯍꯤ ꯀꯨꯟꯊ꯭ꯔꯥꯗꯤ ꯁꯨꯗ꯭ꯔꯤ ꯀꯨꯟꯒ ꯀꯌꯥ ꯍꯥꯏꯅꯣ ꯀꯨꯟ ꯇꯔꯨꯛ ꯀꯨꯟꯇꯔꯦꯠ ꯑꯣꯏꯔꯝꯒꯗꯧ ꯃꯥꯜꯂꯦ ꯑꯗꯨ ꯑꯣꯏꯔꯗꯤ ꯑꯩ ꯑꯗꯨ ꯑꯣꯏꯔꯗꯤ ꯅꯉꯣꯟ ꯅꯉꯣꯟꯗꯒꯤ ꯀꯨꯟꯇꯔꯦꯠ ꯑꯣꯏꯔꯗꯤ ꯅꯪꯉꯣꯟꯗꯒꯤ ꯑꯩꯅ ꯆꯍꯤ ꯑꯃ ꯍꯦꯟꯒꯗꯧꯕ
ꯎꯝ ꯎꯝ ꯁꯥꯊꯤꯔꯦ ꯑꯗꯨꯗꯤ ꯁꯤꯤ ꯄꯨꯔꯥ ꯑꯟꯇꯤꯒꯤ ꯑꯣꯏꯅ ꯀꯣꯛꯈꯠꯂꯛꯑꯒꯦ
ꯑ ꯑꯩ ꯍꯥꯏꯗ꯭ꯔꯣ ꯅꯪꯉꯣꯟꯗꯒꯤ ꯅꯪꯉꯣꯟꯗꯤ ꯍꯦꯟꯗꯧ ꯃꯥꯜꯂꯦ ꯍꯥꯏꯅ
ꯃꯤꯅ ꯏꯠꯁ ꯏꯠ ꯖꯁ ꯑꯦ ꯅꯝꯕꯔꯒ ꯍꯥꯏꯕꯗꯨꯅꯤꯗ
ꯑꯗꯨꯕꯨꯗꯤ ꯑꯗꯨꯅꯤꯗꯅ ꯑꯁꯦꯡꯕꯅꯦ ꯆꯍꯤꯗꯣ ꯈꯪꯍꯧꯗꯦ ꯍꯥꯏꯕꯅꯤꯗꯤ ꯀꯌꯥꯃꯨꯛ ꯊꯨꯅ ꯆꯠꯄ꯭ꯔꯥ ꯈꯪꯗꯦ ꯑꯩꯐꯥꯎ ꯉꯥꯎꯔꯤ ꯈꯪꯍꯧꯗꯦ ꯍꯥꯏꯕ ꯑꯗꯨꯒ ꯋꯥꯈꯜ ꯋꯥꯈꯟꯒ ꯋꯥꯈꯟꯕꯨꯗꯤ ꯆꯍꯤꯁꯤ ꯌꯥꯝ ꯅꯧꯔꯤꯕ ꯑꯗꯨꯒ ꯑꯁꯦꯡꯕꯒꯤ ꯆꯍꯤꯗꯤ ꯀꯌꯥꯃꯨꯛ ꯌꯥꯝ ꯊꯨꯅ ꯆꯠꯄ
ꯑꯗꯨ ꯆꯍꯤ ꯁ꯭ꯃꯨꯛ ꯌꯥꯝꯅ ꯂꯥꯛꯈ꯭ꯔꯦ ꯍꯥꯏꯔꯁꯦꯕꯀꯣ
ꯑ
ꯑꯗꯣ ꯀꯩꯀꯩ ꯑꯦꯛꯁꯄꯤꯔꯤꯌꯦꯟꯁꯇꯤ ꯂꯩꯍꯧꯋꯦ ꯈ꯭ꯋꯥꯏꯗꯒꯤ ꯀꯥꯟꯅꯕ ꯑꯦꯛꯁꯄꯤꯔꯤꯌꯦꯟꯁꯁꯦ ꯀꯩ ꯀꯩꯗꯤ ꯂꯩꯍꯧꯈ꯭ꯔꯦ ꯇꯝꯍꯧꯈ꯭ꯔꯦ
ꯈ꯭ꯋꯥꯏꯗꯒꯤ ꯀꯥꯟꯅꯕ ꯍꯥꯏꯕ꯭ꯔꯣ
ꯅꯪꯒꯤꯗꯃꯛꯇ
ꯑꯩꯒꯤꯗꯃꯛꯇ
ꯎꯝ
ꯑꯩꯒꯤꯗꯃꯛꯇ ꯈ꯭ꯋꯥꯏꯗꯒꯤ
ꯇꯝꯍꯧꯕ ꯑꯐꯕ ꯇꯝꯍꯧꯕ ꯑ ꯑꯠ ꯑꯗꯨ ꯀꯞ ꯀꯩꯀꯩꯗꯤ ꯇꯝꯍꯧꯈ꯭ꯔꯦ ꯑꯗꯨꯝ ꯑꯦꯛꯁꯄꯤꯔꯤꯌꯦꯟꯁꯁꯦ ꯍꯥꯏꯗꯤ ꯍꯥꯏꯕꯗꯤ ꯃꯤ ꯑꯇꯩꯅ ꯇꯥꯕꯗ ꯀꯩꯅꯣ ꯑꯃꯨꯛꯀ ꯇꯥ ꯍꯥꯏꯗꯤ ꯈꯪꯍꯧꯕ ꯌꯥꯕ ꯂꯩꯗꯅ
ꯑꯣ ꯑꯗꯨꯕꯨꯗꯤ ꯀꯩꯅꯣ ꯑꯣꯏꯗ ꯑꯩꯅ ꯈꯟꯕꯗꯗꯤꯅꯦ ꯑꯩꯒꯤ ꯑꯣꯏꯅꯗꯤ ꯑꯩꯉꯣꯟꯗꯒꯤ ꯍꯟꯕ ꯑꯩꯉꯣꯟꯗꯒꯤ ꯆꯍꯤ ꯍꯟꯕ ꯍꯥꯏꯕ ꯇꯥꯔꯦꯀꯣ ꯑꯩꯉꯣꯟꯗꯒꯤ ꯆꯍꯤ ꯍꯟꯕ ꯑꯠ ꯑ ꯇꯤꯟꯅꯕ ꯍꯥꯏꯁꯤꯔꯥ ꯑꯗꯨꯒ ꯑꯩꯉꯣꯟꯗꯒꯤ ꯍꯩꯕ ꯑꯩꯉꯣꯟꯗꯒꯤ ꯆꯍꯤ ꯍꯦꯟꯕꯁꯨ ꯑꯃ ꯑꯗꯨꯗꯤ ꯆꯍꯤ ꯍꯦꯟꯕ ꯍꯥꯏꯕꯕꯨ ꯍꯩꯒꯦꯔꯥ ꯄꯪꯒꯦꯔ ꯑꯗꯨꯕꯨꯗꯤ ꯑꯗꯨꯕꯨꯗꯤ ꯑꯩ ꯍꯥꯏꯗꯦꯀꯣ ꯑꯩꯉꯣꯟꯗꯒꯤ ꯈꯔ ꯍꯟꯕ ꯑꯗꯨꯒ ꯑꯩꯉꯣꯟꯗꯒꯤ ꯈꯤꯇꯪ ꯑꯣꯏꯔꯁꯨ ꯌꯥꯝ ꯌꯥꯝꯅ ꯍꯩꯕꯗꯤ ꯀꯩꯅꯣ ꯑꯣꯏꯗꯦꯀꯣ ꯑꯗꯨꯕꯨ ꯑꯩꯉꯣꯟꯗꯒꯤ ꯈꯤꯇꯪ ꯍꯩꯕꯗꯣ ꯑꯩꯉꯣꯟꯗꯒꯤ ꯒ꯭ꯌꯥꯟ ꯂꯧꯁꯤꯡ ꯈꯔ ꯍꯩꯕ ꯍꯥꯏꯕ ꯇꯥꯔꯦ ꯑꯗꯨ ꯑꯣꯏꯔꯗꯤ ꯑꯩꯉꯣꯟꯗꯁꯨ ꯀꯥꯟꯅꯍꯧꯔꯦꯗꯅ ꯑꯗꯨꯗꯣ ꯃꯥꯅ ꯈꯪꯕ ꯑꯩꯅ ꯈꯪꯕ ꯑꯗꯨ ꯍꯥꯏꯕ ꯑꯩ ꯑꯩꯈꯣꯏꯒꯤ ꯀꯥꯟꯅꯕ ꯍꯥꯏꯕꯕꯨ ꯑꯗꯨꯅꯤꯗ
ꯎꯝ ꯎꯝ ꯑꯗꯨ ꯑꯞꯅꯪꯒꯤ ꯑꯣꯏꯅ ꯈꯔ ꯅꯉꯣꯟꯗꯒꯤ ꯈꯔ ꯍꯦꯟꯅꯠ ꯅꯣꯠꯖꯇꯁꯨ ꯆꯍꯤꯗꯁꯨ ꯑꯦꯗꯚꯥꯟꯁ ꯈꯔ ꯑꯣꯏꯕ ꯈꯔ ꯍꯦꯟꯅ ꯌꯥꯝꯕꯗꯣ ꯄꯨꯟꯍꯧꯕꯗꯣ ꯑꯗꯨꯗ ꯑꯗꯨꯗ ꯀꯥꯟꯅꯕ ꯌꯥꯝ ꯐꯪꯍꯧꯋꯤ ꯍꯥꯏꯕꯀꯣ꯫
ꯍꯣꯏ ꯍꯣꯏ꯫
ꯑꯆꯥ ꯑꯗꯣ ꯑꯗꯨꯣ ꯁ꯭ꯀꯤꯜꯁꯀꯨꯝꯕꯗꯤ ꯀꯩꯀꯩꯗꯤ ꯇꯝꯍꯧꯒꯦ ꯑꯗꯨ ꯀꯥꯟꯅꯕ ꯑꯃ ꯂꯩꯔꯦ ꯑꯗꯩ ꯁꯦꯀꯦꯟꯗꯗꯤ ꯏꯁꯀꯤꯜꯁꯇꯤ ꯀꯩ ꯑꯩꯗꯤ ꯇꯝꯍꯧꯒꯦ ꯃꯇꯝ ꯁꯤꯒꯤ ꯁꯤꯒꯤ ꯗꯤꯔꯦꯁꯟꯗ
ꯑ ꯌꯥꯝꯃꯦ ꯌꯥꯝꯃꯦ꯫
ꯀꯩ ꯀꯩꯅꯣ ꯍꯥꯏꯗꯤ ꯑꯩꯈꯣꯏꯅꯒ ꯇꯝꯍꯧꯕ ꯌꯥꯕ ꯑꯁꯤꯗꯤ ꯂꯥꯜꯂꯦ ꯌꯥꯠꯇ꯭ꯔꯦ ꯀꯥꯏꯅ ꯈ
ꯑꯗꯨꯗꯤ ꯑꯗꯨꯗꯤ ꯅꯪ ꯆꯍꯤꯁꯦ ꯀꯌꯥ ꯍꯥꯏꯅꯣ ꯑꯩꯉꯣꯟꯗꯒꯤ ꯆꯍꯤ ꯀꯌꯥ ꯑꯉꯥꯡ ꯑꯣꯏꯔꯤ ꯍꯥꯏꯅꯣ ꯅꯪꯒꯤꯁꯦ꯫
ꯆꯍꯤꯁꯦꯀꯣ
ꯍꯣꯏꯅꯦ
ꯑꯗꯣ ꯅꯪ ꯑꯦꯛꯖꯦꯛꯇꯣ ꯀꯌꯥꯅꯦꯕ ꯑꯦꯛꯖꯦꯛꯇꯣ ꯍꯥꯏꯔꯛꯑꯣ ꯑꯦꯛꯖꯦꯛꯇꯣ ꯑꯗꯨꯝ ꯍꯥꯏꯔꯛꯑꯣ ꯑ ꯍꯣꯏ ꯍꯣꯏ ꯍꯣꯏ ꯑꯦꯛ ꯑꯦꯛꯖꯦꯛꯇꯣ ꯍꯥꯏꯔꯛꯑꯣ ꯑꯦꯛꯖꯦ ꯑꯗꯨꯗꯤ ꯑꯅꯤꯔꯣ꯫ ꯑꯅꯤ ꯑꯣ ꯑꯅꯤ ꯑꯣꯏꯔꯝꯅꯦ꯫
ꯑꯣ ꯑꯣ ꯑꯗꯨꯗꯤ ꯅꯪ ꯀꯨꯟꯇꯔꯨꯛ꯫
ꯁꯨꯗꯕꯁꯨ ꯌꯥꯏ ꯍꯣꯏ ꯎꯝ ꯎꯝ꯫
ꯑꯣ꯫
ꯑꯅꯤꯃꯨꯛ ꯁꯨꯔꯝꯗꯕ ꯌꯥꯏ ꯎꯝ꯫ ꯋꯥꯟ ꯌꯔ ꯑꯗꯨꯒ ꯐ꯭ꯌꯨ ꯃꯟꯁ ꯑꯗꯨꯃꯥꯏꯅ ꯑꯣꯏꯔꯝꯒꯅꯤ꯫
ꯑꯣ ꯑꯣ꯫ ꯐꯩ ꯐꯩ ꯑꯗꯨꯗꯤ ꯑꯉꯥꯡꯁꯤꯡꯅꯤꯅꯦ ꯏꯁ ꯑꯉꯥꯡꯁꯤꯅꯦ ꯑꯉꯥꯡꯃꯛꯇꯤ ꯅꯠꯇ꯭ꯔꯦꯗ
ꯑꯗꯨ ꯍꯥꯏꯔꯁꯤꯅꯦ ꯐꯔꯦꯅꯦ ꯑꯗꯣ ꯑꯝ ꯏꯁꯀꯤꯜꯁꯇꯤ ꯀꯩꯀꯩ ꯇꯝꯍꯧꯋꯦ ꯑꯗꯨꯒ ꯀꯩꯀꯩ ꯁꯣꯏꯕ ꯊꯦꯡꯅꯩ꯫ ꯑꯗꯨꯒ ꯂꯩꯗꯅ ꯍꯥꯏꯔꯣꯅꯦ
ꯑꯁ ꯀꯔꯤꯅꯣꯌꯦ ꯅꯪꯁꯨ ꯑꯩ ꯍꯥꯏꯕ ꯍꯩꯇ꯭ꯔꯦ ꯍꯧꯖꯤꯛꯇꯤ ꯀꯔꯤ ꯌꯥꯝꯅꯗꯤ ꯇꯝꯍꯧꯈ꯭ꯔꯦ ꯀꯔꯤꯅꯣ
ꯍꯩꯇꯕ ꯍꯩꯇꯕ ꯁꯥꯕ ꯍꯧꯔꯦ ꯍꯧꯖꯤꯛ ꯍꯩꯇꯕ ꯁꯥꯕ ꯍꯧꯔꯦ
ꯍꯩꯇꯕ ꯁꯥꯕ ꯍꯧꯔꯦ ꯀꯔꯤꯅꯣ ꯁꯤꯕꯣ
ꯑꯣꯀꯦ
ꯒ꯭ꯌꯥꯟ ꯃꯥꯡꯒꯦ ꯇꯧꯋꯦꯍꯦ
ꯐꯔꯦ ꯐꯔꯦ ꯑꯗꯨꯗꯤ ꯇꯝꯍꯧꯕ ꯍꯥꯏꯔꯔꯣꯏꯁꯦ ꯑ ꯈ꯭ꯋꯥꯏꯗꯒꯤ ꯀꯥꯟꯅꯗꯕ ꯈ꯭ꯋꯥꯏꯗꯒꯤ ꯀꯥꯟꯅꯗꯕ ꯁꯣꯏꯕ ꯈ꯭ꯋꯥꯏꯗꯒꯤꯁꯣꯏꯕ ꯊꯦꯡꯅꯈꯤꯕꯁꯦ ꯀꯔꯤ ꯀꯔꯤꯗ ꯊꯦꯡꯅꯈꯦ
ꯈ꯭ꯋꯥꯏꯗꯒꯤ ꯁꯣꯏꯕ
ꯑ ꯀꯥꯟꯅꯗꯕ ꯈ꯭ꯋꯥꯏꯗꯒꯤ ꯑꯁ ꯁꯤꯐꯥꯎꯁꯤ ꯇꯧꯔꯨꯕꯗꯒ ꯁꯤꯗꯤ ꯁꯨꯡꯂꯥꯏ ꯀꯥꯟꯅꯔꯝꯗ꯭ꯔꯦꯍꯦ ꯀꯥꯏꯅ ꯍꯥꯏꯌꯦꯕ ꯍꯥꯏꯔꯟ ꯑꯦꯛꯁꯄꯤꯔꯤꯌꯦꯟꯁ
ꯑꯩꯅꯤ ꯅꯪꯒꯤ ꯀꯣꯏꯁꯟꯁꯦ ꯅꯪꯒꯤ ꯈ꯭ꯋꯥꯡꯁꯦ ꯑꯩꯗꯤ ꯅꯣꯛꯄ ꯅꯣꯛꯇꯕ ꯉꯝꯗꯦ
ꯍꯦ ꯍꯥ ꯍꯥ
ꯃꯤꯅ ꯃꯤꯅ ꯑꯩꯉꯣꯟꯗ ꯑꯃꯥꯐꯥꯎ ꯍꯉꯛꯇ꯭ꯔꯤꯕ ꯋꯥꯍꯪ ꯉꯥꯛꯇ ꯍꯪꯉꯛꯄ ꯑꯗꯨꯗ ꯑꯩ ꯈꯨꯝꯕ ꯍꯩꯇ꯭ꯔꯦꯅꯦ
ꯑꯩꯁ
ꯀꯅꯥꯝꯇ ꯍꯪꯕꯤꯗ꯭ꯔꯤ ꯑꯩꯉꯣꯟꯗ
ꯀꯅꯥꯝꯇ ꯍꯪꯉꯛꯑꯁ ꯂꯣꯏꯔꯤꯍꯦ ꯑꯉꯛꯄꯅꯤꯍꯦ ꯑꯗꯨꯏꯁꯤꯡꯗꯣ ꯑꯗꯨꯁꯤꯡ ꯄꯨꯜꯂꯨꯔꯅ
ꯑꯦ
ꯀꯥꯟꯅꯔꯣꯏꯗꯕ ꯃꯤꯁꯤꯡꯁꯦ ꯄꯨꯜꯂꯨꯔꯨꯅꯨ
ꯀ ꯑꯁ ꯍꯦꯡꯕꯒꯣ
ꯍꯣꯏ
ꯑ
ꯀꯩꯅꯣ ꯑꯦ ꯀꯩꯅꯣ ꯈꯨꯝꯗꯕꯤ ꯇꯣꯛꯀꯦ ꯇꯧꯔꯦꯍꯦ
ꯑꯣꯏꯇꯦ ꯑꯩ ꯑꯃꯐꯥꯎ ꯑꯗꯨ ꯑꯩ ꯑꯩꯉꯣꯟꯗ ꯑꯗꯨꯒꯨꯝꯕꯒꯤ ꯂꯧꯁꯤꯡ ꯍꯥꯏꯖꯔꯛ ꯒ꯭ꯌꯥꯟ ꯂꯩ
ꯁꯥ ꯑꯗꯨꯗꯤ ꯑꯗꯨꯗꯤ ꯅꯪꯁꯦ ꯁꯣꯏꯕ ꯁꯨꯡꯇꯤ ꯊꯦꯡꯅꯗꯕ ꯃꯤꯅꯤꯅꯦ ꯈ꯭ꯋꯥꯏꯗꯒꯤ ꯐꯕ ꯑꯃꯅ
ꯁꯣꯏꯕꯕꯨꯗꯤ ꯅꯠꯇꯦ ꯁꯣꯏꯕꯕꯨꯗꯤ ꯊꯦꯡꯅꯒꯅꯤꯅꯦ ꯀꯟꯅꯗꯕꯨ ꯀꯟꯅꯗꯕꯣ ꯍꯥꯏꯕꯕꯨ ꯀꯔꯤꯒꯤꯅ ꯑꯁ ꯈꯪꯗꯦ ꯑꯩ
ꯑꯦ ꯑꯁ ꯐꯔꯦ ꯐꯔꯦ ꯈꯪꯗ꯭ꯔꯦ ꯈꯜꯂꯁꯤ ꯈꯪꯗ꯭ꯔꯦ ꯈꯜꯂ ꯁꯤ ꯑꯃꯨꯛ ꯐꯔꯁꯦ
ꯑꯗꯨꯗꯤ ꯅꯪꯒꯤ ꯎꯝ ꯑ ꯍꯣꯏ ꯍꯣꯏ ꯅꯪꯒꯤ ꯋꯥꯍꯪꯁꯤꯗꯤ
ꯍꯪꯗꯧꯅꯦ ꯑꯩꯉ ꯈꯨꯝꯗ
ꯅꯪꯅ ꯍꯧꯖꯤꯛ ꯑꯩꯉꯣꯟꯗ ꯍꯪꯈꯤꯕꯁꯤꯡꯗꯣ ꯍꯥꯏꯔꯛꯑꯣ ꯅꯪ
ꯑꯩꯅ ꯍꯪꯈ꯭ꯔꯕꯗꯣ ꯑꯃꯨꯛ ꯍꯪꯉꯣꯅꯦ ꯅꯪꯁꯨ
ꯑꯁ ꯑꯩꯅ ꯍꯪꯗ꯭ꯔꯁꯨ ꯅꯪ ꯈꯪꯉꯤꯗꯨꯗꯤ
ꯅꯠꯇꯦꯍꯦ ꯑꯗꯨꯃꯥꯏꯅ ꯍꯥꯏꯕ ꯌꯥꯗꯦꯍ ꯑꯩꯅ ꯍꯧꯖꯤꯛ ꯍꯥꯏꯕꯒꯨꯝꯅ ꯑꯃꯨꯛ ꯍꯪꯉꯛꯀꯗꯧꯕꯅꯦ
ꯍꯣꯏꯅꯦ ꯍꯥꯏꯔꯛꯀꯦꯅꯦ ꯍꯥꯏꯔꯛꯀꯦꯅꯦ ꯑꯗꯨ ꯅꯪꯒꯤ ꯈꯣꯏꯗꯤꯗꯒꯤ ꯀꯦ ꯍꯥꯏꯁ꯭ꯔ ꯅꯪꯅ ꯉꯁꯤꯐꯥꯎ ꯂꯥꯛꯄ ꯀꯥꯟꯗ ꯈ꯭ꯋꯥꯏꯗꯒꯤ ꯅꯪꯒꯤ ꯕꯦꯁ ꯀꯔꯤ ꯍꯥꯏꯁꯤꯔꯥ ꯈ꯭ꯋꯥꯏꯗꯒꯤ ꯅꯨꯡꯉꯥꯏꯕ ꯃꯇꯝ ꯍꯥꯏꯁꯤꯔꯥ ꯑꯗꯨ ꯍꯥꯏꯔꯛꯑꯣꯅꯦ
ꯎꯝ ꯎ ꯍꯝ
ꯑꯩ ꯅꯨꯡꯉꯥꯏꯔꯃꯤ ꯃꯇꯝꯁꯤꯀꯣ
ꯑꯥ
ꯑꯩꯒꯤ ꯑꯣꯏꯅꯗꯤ ꯑꯃꯔꯣꯝ ꯍꯥꯏꯔꯗꯤ ꯍꯣꯏ ꯍꯥꯟꯅꯗꯤ ꯑꯗꯨꯃꯥꯏꯅ ꯈꯜꯂꯝꯃꯦꯕ ꯈ꯭ꯋꯥꯏꯗꯒꯤ ꯅꯨꯡꯉꯥꯏꯇꯕ ꯄꯥꯔꯠꯅꯦ ꯍꯥꯏꯅ ꯈꯜꯂꯝꯕꯗꯣꯀꯣ ꯑꯗꯣ ꯍꯧꯖꯤꯛ ꯍꯧꯖꯤꯛ ꯑꯃꯨꯛꯀ ꯃꯨꯟꯅ ꯈꯟꯖꯤꯂꯗꯤꯀꯣ ꯈ꯭ꯏꯗꯒꯤ ꯅꯨꯡꯉꯥꯏꯇꯕ ꯄꯥꯔꯠꯇꯨꯅ ꯍꯧꯖꯤꯛ ꯈ꯭ꯋꯥꯏꯗꯒꯤ ꯅꯨꯡꯉꯥꯏꯕ ꯑꯣꯏꯌꯦꯕ ꯍꯥꯏꯕꯗꯤ ꯑꯩꯅ ꯍꯥꯏꯕꯗꯤ ꯑꯦꯛꯁꯄꯤꯔꯤꯌꯦꯟꯁꯅꯦ ꯍꯥꯏꯅ ꯍꯧꯖꯤꯛꯇꯤ ꯈꯪꯈ꯭ꯔꯦꯕꯀꯣ ꯍꯥꯟꯅꯗꯤ ꯑꯁ ꯑꯩ ꯑꯁꯤ ꯇꯧꯕ ꯀꯥꯟꯗ ꯁꯣꯏꯈ꯭ꯔꯦ ꯍꯥꯏꯅ ꯈꯜꯂꯝꯕꯅꯦꯕ ꯑꯩꯁꯦ ꯌꯥꯝ ꯄꯪꯉꯤꯗ ꯀꯥꯏꯅ ꯑꯗꯨꯝ ꯈꯜꯂꯝꯕꯅꯦꯕ ꯑꯗꯨꯁꯨ ꯍꯧꯖꯤꯛ ꯑꯃꯨꯛꯀ ꯅꯤꯡꯁꯤꯡꯕ ꯍꯥꯏꯖꯤꯗꯤ ꯑꯗꯨꯁꯨꯅꯦ ꯑꯦꯛꯁꯄꯤꯔꯤꯌꯦꯟꯁ ꯑꯣꯏꯍꯧꯕꯅꯤꯅꯀꯣ ꯑꯗꯨꯗꯤ ꯈꯟꯕꯁꯦ ꯁꯣꯏꯍꯧꯕꯁꯤꯅ ꯈ꯭ꯋꯥꯏꯗꯒꯤ ꯐꯩꯌꯦꯅ ꯈꯟꯕ ꯍꯥꯏꯕ ꯇꯥꯔꯦ ꯉꯜꯂꯤꯉꯩꯗꯀꯣ
ꯎꯝ
ꯑꯗꯨꯒꯤ ꯈ꯭ꯋꯥꯏꯗꯒꯤ ꯅꯨꯡꯉꯥꯏꯕ ꯄꯥꯔꯠ ꯍꯥꯏꯔꯗꯤ ꯍꯥꯟꯅ ꯁꯣꯏꯈ꯭ꯔꯕꯗꯣ ꯈ꯭ꯋꯥꯏꯗꯒꯤ ꯅꯨꯡꯉꯥꯏꯕ ꯄꯥꯔꯠꯅꯦꯕ
ꯍꯥꯟꯅ ꯁꯣꯏꯈ꯭ꯔꯕꯗꯣ ꯈ꯭ꯋꯥꯏꯗꯒꯤ ꯅꯨꯡꯉꯥꯏꯕ ꯄꯥꯔꯠꯅꯦꯕ ꯍꯧꯖꯤꯛ ꯍꯧꯖꯤꯛ ꯑꯣꯏꯅꯀꯣ ꯑꯩꯅ ꯈꯟꯕꯁꯦ ꯑꯗꯣ ꯑꯩ ꯁꯣꯏ ꯍꯧꯔꯝꯗ꯭ꯔꯗꯤ ꯍꯥꯏꯅ ꯄꯪꯂꯝꯒꯗꯧꯕꯅꯤ ꯀꯥꯏꯅꯥ ꯏꯁꯩ ꯋꯔꯤꯗꯣ
ꯑꯗꯨꯅ ꯍꯧꯖꯤꯛꯀꯤ ꯑꯣꯏꯅ ꯈ꯭ꯋꯥꯏꯗꯒꯤ ꯕꯦꯁ ꯑꯣꯏꯔꯦ ꯍꯥꯏꯕꯀꯣ
ꯃꯦꯁꯤꯅꯤꯗ ꯑꯩꯁꯨ
ꯍꯣꯏꯅꯦ ꯑꯗꯨꯕꯨꯗꯤ ꯆꯨꯝꯃꯤꯅꯦ ꯐꯔꯦ ꯐꯔꯦ ꯅꯪꯒꯤ ꯄꯥꯎꯈꯨꯝꯁꯤ
ꯑꯗꯨꯕꯨꯗꯤ ꯀꯩ ꯍꯥꯏꯁꯤꯔꯥ ꯑꯗꯨꯕꯨꯗꯤ
ꯎꯝ
ꯑꯗꯨ ꯂꯥꯛꯀꯗꯧꯕ ꯑꯣꯏꯕꯅꯤꯅ
ꯍꯣꯏ ꯍꯣꯏ
ꯍ ꯑ ꯄꯥꯎꯈꯨꯝꯁꯦ ꯐꯩ ꯍꯥꯏꯔ ꯐꯠꯇꯦ ꯍꯥꯏꯁꯤꯔ ꯈꯪ ꯅ
ꯑ ꯑꯩꯁ ꯐꯖꯅꯒ ꯍꯪꯉꯗꯤ ꯐꯖꯅ ꯈꯨꯝꯕ ꯌꯥꯕꯅꯤꯍꯦ ꯍꯧꯖꯤꯛꯇꯤ ꯅꯪ ꯀꯣꯏꯁꯟꯗꯣ ꯑꯃ ꯑꯃꯈꯛ ꯑꯣꯏꯕ ꯑꯟꯁꯔ ꯑꯃꯈꯛ ꯄꯤꯕꯅꯤ ꯀꯣꯏꯁꯟꯒꯀꯣ ꯌꯥꯝ ꯗꯤꯞ ꯑꯣꯏꯅꯒ ꯍꯪꯉꯗꯤ ꯎꯝ ꯏꯂꯕꯣꯔꯦꯇ ꯇꯧꯕꯗ ꯇꯨꯝꯃꯣꯏ
ꯑꯦꯁ ꯑꯦꯁ ꯅꯣꯛꯅꯤꯡꯉꯦ